ꯇꯕ꯭ꯔ ꯐꯔ ꯑ ꯋꯥꯁꯨꯨꯝꯉ ꯅꯄꯥꯥꯏ ꯈꯜꯂ ꯇꯥꯏꯌꯦꯦ ꯇꯥꯏꯌꯦ ꯇꯥꯗꯕ꯭ꯔꯣ
ꯎꯝ ꯇꯥꯈ꯭ꯔꯦ ꯉꯁꯥꯏ ꯑꯩꯅ ꯍꯥꯏꯗꯣ ꯇꯥꯗꯕ꯭ꯔꯣ ꯍꯥꯡꯅ ꯍꯥꯏꯕꯅꯤꯗ ꯑꯃꯨꯛ ꯅꯪ ꯗ꯭ꯌꯨꯇꯤ ꯂꯣꯏꯔꯕ꯭ꯔꯣ
ꯍꯥꯥ ꯗꯨꯠꯌ ꯂꯣꯏꯗ꯭ꯔꯤꯗ ꯏꯃꯥꯗꯨ ꯑꯃꯨꯛ ꯊꯕꯛ ꯆꯠꯅꯤꯡꯉꯥꯏ ꯂꯩ ꯍꯥꯏꯅ ꯑꯃꯨꯛ ꯃꯈꯥ ꯀꯨꯝꯈ꯭ꯔꯦ ꯑꯗꯨ ꯑꯩ ꯉꯁꯤꯒꯤꯗꯤ ꯏꯚꯤꯅꯤꯡ ꯐꯥꯎ ꯂꯩꯈ꯭ꯔꯅꯤ ꯎꯄꯥꯏ ꯂꯩꯇ꯭ꯔꯦ
ꯑꯣ ꯂꯥꯏꯕꯅꯤꯗ ꯗꯌꯇ
ꯅꯨꯡꯉꯥꯏꯕꯅꯦ ꯍꯧꯖꯤꯛ ꯁꯤꯡꯖꯨ ꯆꯥꯕ ꯂꯣꯏꯔꯒ ꯑꯃꯨꯛ ꯐꯝꯃꯤꯅꯤ
ꯑꯗꯨꯣꯕ ꯗ꯭ꯌꯨꯇꯤꯗꯤ ꯅꯨꯡꯉꯥꯏꯕꯅꯤꯅꯦ
ꯑꯥ ꯍꯧꯖꯤꯛꯇꯤ ꯀꯔꯤꯁꯨ ꯂꯩꯇꯕꯅꯤꯅ
ꯑꯩꯁꯦ ꯗꯨꯀꯥꯟ ꯑꯁꯨꯝ ꯐꯕ ꯂꯩ
ꯎꯝ ꯄꯨꯨꯡ ꯀꯌꯥꯗ ꯂꯥꯛ ꯀ ꯗꯨꯀꯥꯟꯗ
ꯄꯨꯡ ꯇꯦꯟ ꯑꯗꯨꯋꯥꯏꯗ ꯂꯥꯛꯑꯦ
ꯎꯝ
ꯎꯝ
ꯀꯁꯇꯃꯔ ꯂꯥꯛꯄ꯭ꯔꯣ
ꯈꯔꯗꯤ ꯂꯥꯛꯑꯦ ꯑꯗꯣ ꯁꯖꯗꯤ ꯂꯩꯇꯦ ꯀꯁꯇꯃ
ꯎꯝ ꯅꯪꯒꯤ ꯗꯨꯀꯥꯟꯗꯣ ꯅꯅꯥꯊꯟꯗ ꯂꯩꯕ꯭ꯔꯣ ꯀꯅꯥ ꯂꯩꯕ꯭ꯔꯣ
ꯏ ꯏꯅꯥꯎꯅꯨꯄꯤꯒ ꯂꯩꯕꯅꯦ ꯑꯗꯨ ꯑꯩꯒꯤ ꯄꯥꯔꯠꯅꯔꯁꯤꯞ ꯑꯃ ꯑꯗꯨꯒ ꯂꯩꯕꯅꯦ ꯑꯗꯨꯣ ꯇꯣꯛꯈ꯭ꯔꯦ ꯑꯗꯨꯒ ꯑꯩ ꯏꯅꯥꯎꯅꯨꯄꯤꯁꯨ ꯃꯄꯥꯟ ꯆꯠꯈ꯭ꯔꯦ ꯑꯃꯨꯛ
ꯑꯣ ꯑ ꯊꯗ ꯉꯥꯏꯔ ꯑꯗꯨꯗꯦ
ꯑꯩꯒꯤ ꯑꯩꯒꯤ ꯔꯤꯌꯦꯜ ꯕ꯭ꯔꯥꯗꯔ
ꯑꯣ ꯑꯣ ꯌꯪꯒꯔ ꯕ꯭ꯔꯥꯗꯔ ꯃꯈꯥꯒꯤ ꯅꯪ ꯑꯣꯍꯣ ꯐꯔꯦꯅꯦ
ꯐꯔꯦꯅꯦ ꯅꯣꯏꯒꯤ ꯏꯃꯨꯡ ꯀꯅꯛꯇꯣ ꯇꯧꯕꯅ ꯐꯔꯦ
ꯎꯝ ꯁꯤꯦꯡꯕꯅꯦ ꯕꯤꯖꯤꯅꯦꯁ ꯏꯅꯦ ꯏꯅꯦ ꯍ ꯎꯅꯔ ꯑꯣꯏ ꯇꯤ ꯑꯣꯏꯌꯦ ꯑꯗꯨꯕꯨ ꯑꯁ ꯑꯩꯈꯣꯏ ꯃꯐꯝꯗꯗꯤ ꯀꯁꯇꯃꯔ ꯍꯥꯏꯕꯗꯤ ꯄꯣꯄꯨꯂꯦꯁꯟꯁꯦ ꯈꯔ ꯋꯥꯠꯂꯤꯅꯦ ꯕꯤꯖꯤꯅꯦꯁ ꯇꯧꯁꯨ ꯀꯣ
ꯑꯣ ꯍꯣꯏ ꯑꯁ ꯅꯠꯇꯦ ꯑꯩꯈꯣꯏ ꯑꯩꯈꯣꯏꯔꯣꯝꯗꯤ ꯈꯔ ꯀꯩꯅꯣ ꯑꯩ ꯇꯃꯦꯡꯂꯣꯡꯗꯗꯤ ꯕꯤꯖꯤꯅꯦꯁ ꯅꯨꯡꯉꯥꯏ ꯍꯥꯏꯗ ꯃꯤ ꯂꯣꯏꯅꯃꯛ ꯀꯔꯤ ꯀꯔꯤ ꯍꯥꯏꯒꯦꯔꯥ ꯈꯪꯗ꯭ꯔꯦꯅꯦ ꯑꯗꯨꯝ ꯂꯣꯏꯅꯃꯛ ꯆꯠꯅꯕ ꯀꯔꯤ ꯀꯔꯥ ꯂꯣꯏꯅ ꯈꯪꯉꯦ ꯑꯝ
ꯎꯝ ꯍꯣꯏ ꯑꯗꯨꯕꯨꯗꯤ ꯆꯨꯝꯃꯦ ꯑꯗꯨ ꯍꯥꯏꯔꯁꯨ ꯑꯗꯨ ꯑꯣꯏꯔꯁꯨ ꯍꯥꯏꯕꯗꯤ ꯎꯝ ꯑꯗꯨ ꯑꯣꯏꯔꯁꯨ ꯂꯩꯅ ꯄꯣꯄꯨꯂꯦꯁꯟꯁꯦ ꯑ ꯍꯥꯏ ꯀꯝꯄꯤꯌꯔ ꯇꯨ ꯃꯥꯄꯜ ꯍꯥꯏꯕꯗꯤ ꯅꯠꯇꯦ ꯑꯗꯨ ꯑꯣꯏꯔꯁꯨ ꯈꯔ ꯈꯔꯗꯤ ꯋꯥꯠꯂꯤ ꯍꯥꯏꯕꯗꯤ ꯎꯝ
ꯗꯤ ꯑꯇꯩꯏ ꯑꯇꯣꯞꯄ ꯇꯃꯦꯡꯂꯣꯡ ꯅꯣꯏꯒꯤ ꯅꯣꯏꯒꯤ ꯃꯤ ꯃꯁꯦꯟ ꯈꯛꯇꯪꯅꯤꯅꯀꯣ ꯍꯥꯏꯕꯗꯤ ꯍꯥꯏꯗꯤ ꯑꯇꯣꯞꯄꯗꯒꯤ ꯂꯥꯛꯑꯒ ꯑꯗꯨꯝ ꯂꯩꯕꯗꯤ ꯋꯥꯠꯄꯅꯤꯅ ꯑꯗꯨꯕꯨꯗꯤ ꯑꯣꯏꯔ ꯎꯝ ꯎꯝ ꯎꯝ ꯑꯣꯏꯒꯅꯤ ꯑꯗꯨꯕꯨꯗꯤ ꯈꯔ ꯂꯩꯔꯗꯤ ꯇꯧꯔꯛꯀꯅꯤꯗ
ꯎꯝ ꯎꯝ ꯈꯔ ꯂꯩꯔ ꯂꯩꯔꯗꯤ ꯅꯦꯁꯅꯦꯜ ꯍꯥꯏꯋꯦ ꯋꯥꯟ ꯊꯥꯔꯇꯤ ꯁꯚꯦꯟꯁꯨ ꯂꯩꯣꯏꯔꯗꯤ ꯈꯔ
ꯑꯣ ꯅꯣꯏ ꯃꯅꯤꯡ ꯅꯣꯏꯒꯤ ꯃꯅꯤꯡꯂꯣꯝꯒꯤꯗꯨꯔꯣ ꯎꯝ
ꯅꯦꯁꯅꯦꯜ ꯍꯥꯏꯋꯦ ꯋꯥꯟ ꯊꯥꯔꯇꯤ ꯁꯚꯦꯟ ꯍꯧꯖꯤꯛ ꯍꯧꯖꯤꯛ ꯂꯝꯕꯤ ꯐꯖꯅ ꯁꯦꯝꯃꯒ ꯚꯔꯜ ꯆꯠꯂꯤꯗꯣ ꯈꯪ
ꯑꯣ ꯍꯣ ꯍꯣ ꯈꯪꯉꯦ ꯈꯪꯉꯦ
ꯂꯝꯕꯤꯗ ꯐꯣꯇꯣ ꯁꯨꯇꯤꯡ ꯋꯤꯗꯤꯡ ꯁꯨꯇꯤꯡꯒꯨꯝꯕ
ꯍꯣꯏ ꯍꯣꯏ ꯇꯥꯃꯩ ꯀꯩ ꯑꯗꯨꯔꯣꯝꯒꯤ ꯅꯠꯇ꯭ꯔꯣ ꯃꯅꯤꯡꯒꯤꯗꯨ ꯑꯩꯈꯣꯏꯁꯨ ꯆꯠꯂꯦ ꯑꯩꯈꯣꯏꯁꯨ ꯆꯠꯂꯦ
ꯑꯣ ꯎꯝ ꯑꯗꯨꯔꯣꯝꯗ ꯑꯗꯨ ꯂꯝꯕꯤ ꯑꯗꯨ
ꯎꯝ ꯑꯗꯨ ꯂꯝꯕꯤ ꯀꯩꯗꯧꯧꯕꯋꯩꯕ ꯇꯥꯕ꯭ꯔꯣ ꯑꯦ ꯇꯥꯕ꯭ꯔꯣ ꯇꯥꯕ꯭ꯔꯣ ꯇꯥꯗ꯭ꯔꯦ
ꯍꯜꯂꯣ
ꯇꯥꯏꯌꯦ ꯇꯥꯏꯌꯦ ꯅꯪꯒꯤ ꯈꯣꯟꯗꯨ ꯑꯩ ꯇꯥꯕ꯭ꯔꯣ ꯑꯩ ꯉꯥꯏꯁꯦ
ꯍꯣꯏ ꯇꯥꯔꯦ ꯍꯧꯖꯤꯛꯇꯤ ꯉꯁꯥꯏꯗꯤ ꯇꯥꯗꯕ ꯑꯗꯨꯒꯤ
ꯑꯣ ꯑꯩꯁꯨ ꯇꯥꯗꯦ ꯅꯪꯒꯤ ꯅꯦꯠꯋꯛꯅ꯭ꯔ ꯑꯩꯒꯤ ꯅꯦꯠꯋꯔꯛ ꯈꯪꯗ꯭ꯔꯦ ꯈꯪꯗ꯭ꯔꯦ
ꯎꯝ ꯅꯪ ꯕꯖꯥꯔꯗ ꯂꯩꯕ ꯅꯠꯇ꯭ꯔꯣ ꯍꯧꯖꯤꯛꯇꯤ
ꯑꯩ ꯕꯔ ꯅꯠꯇꯦ ꯌꯨꯝ ꯂꯩꯌꯦ ꯈꯨꯟꯗ
ꯑꯣ ꯑꯗꯨ ꯅꯣꯏꯒꯤ ꯈꯨꯟꯁꯦ ꯑꯁꯦꯡꯕꯗꯤ ꯑꯦꯝ ꯑꯦ ꯀꯦ ꯍꯥꯏꯁ ꯅꯠꯇ꯭ꯔꯣ
ꯑ ꯍꯣ ꯃꯥꯅꯦ ꯃꯥꯅꯦ
ꯑꯥ ꯗꯥꯏꯔꯦꯛ ꯍꯥꯏꯕ ꯌꯥꯗꯦ ꯍꯥꯏꯕꯅꯤꯅꯀꯣ ꯁꯤꯒꯤ ꯋꯥ ꯂꯦꯡꯒ꯭ꯋꯦꯖ ꯀꯗꯣ ꯁꯤꯖꯤꯟꯅꯗ꯭ꯔꯗꯤ ꯌꯥꯗꯕꯅꯤ
ꯑꯗꯨꯃꯥꯏ ꯀꯣꯔꯠ ꯂꯦꯡꯒ꯭ꯋꯦꯖ ꯁꯤꯖꯤꯟꯅꯒꯗꯕꯅꯤ ꯋꯥꯔꯤ ꯁꯥꯕ ꯅꯨꯡꯉꯥꯏꯖꯩ ꯍꯥꯏꯔꯗꯤꯀꯣ
ꯋꯥꯔꯤ ꯁꯥꯅꯤꯡꯉꯥꯏꯁꯨ ꯂꯩꯇ꯭ꯔꯦꯅꯦ
ꯑꯩꯕꯨꯗꯤ ꯅ ꯂꯩꯗꯅ ꯑꯩꯈꯣꯏ ꯇꯤ ꯑꯦꯝ ꯑꯦꯜ ꯍꯥꯏꯗꯤ ꯈꯪꯉꯤꯗꯅ ꯅꯣꯏꯁꯨ
ꯑ ꯈꯪꯉꯦ ꯈꯪꯉꯦ
ꯎꯝ ꯃꯨꯃꯥꯏꯅ
ꯎꯝ ꯅꯪꯒꯤ ꯗꯨꯀꯥꯟꯗꯤ ꯄꯨꯡ ꯀꯌꯥꯗ ꯊꯤꯡꯒꯗꯕ꯭ꯔꯣ ꯅꯨꯡꯊꯤꯟ ꯅꯨꯡꯗꯥꯡꯗꯣ ꯂꯣꯏꯁꯤ
ꯄꯨꯡ ꯇꯔꯨꯛ ꯄꯨꯡ ꯇꯔꯨꯛ ꯇꯔꯦꯠꯀꯨꯝꯕꯗ ꯊꯦꯡ ꯍꯟꯗꯛꯀꯤ ꯇꯔꯨꯛ ꯄꯨꯡꯉꯥ ꯑꯗꯨꯝ ꯊꯦꯡꯉꯤꯗ
ꯅꯣꯏ ꯅꯣꯏꯔꯣꯝꯗ ꯒꯥꯔꯤꯗꯤ ꯐꯖꯅ ꯆꯦꯟꯕ꯭ꯔꯥ ꯀꯃꯥꯏꯅ ꯇꯧꯕ꯭ꯔꯥ
ꯑꯩꯈꯣꯏꯁꯦ ꯗꯤꯃꯥꯄꯨꯔ ꯔꯣꯝꯗꯁꯨꯀꯣ
ꯑ
ꯒꯥꯔꯤ ꯆꯠꯂꯦ
ꯑꯣ
ꯑꯗꯨꯒ ꯖꯤꯔꯤ ꯁꯥꯏꯗꯁꯨ
ꯍꯔꯅꯤ ꯅꯣꯏ ꯅꯣꯏꯔꯣꯝꯗꯗꯤ ꯅꯣꯏꯒꯤ ꯂꯩꯐꯝꯗꯨꯗꯤ ꯏꯪꯉꯝꯒꯅꯤꯅ
ꯎꯝ ꯀꯩꯁꯨ ꯇꯧꯗꯣꯏꯗ ꯑꯦꯉꯦ
ꯑꯣ ꯅꯈꯣꯏꯒꯤꯗꯤ ꯋꯤꯟꯇꯔ ꯗ꯭ꯔꯦꯁ ꯍꯥꯞꯄꯛꯑꯣꯗꯔ ꯅ ꯑꯩꯈꯣꯏꯣꯝꯗꯗꯤ ꯑꯩꯈꯣꯏꯔꯣꯝꯗꯗꯤ
ꯍꯣꯏꯅꯦ ꯍꯧ ꯑꯣ ꯍꯣꯏꯅꯦ ꯍꯧꯖꯤꯛꯁꯨ ꯑꯁ ꯖꯦꯀꯦꯠ ꯐꯥꯎ ꯑꯁ ꯖꯦꯀꯦꯠꯁꯨ ꯄꯨꯔꯒ ꯂꯥꯞꯅꯦ ꯍꯣꯏ ꯀꯋꯦꯗꯔꯁꯤꯦꯀꯣ
ꯎꯝ
ꯈꯔ ꯑꯌꯦꯛꯁꯦꯣꯡ ꯅꯨꯡꯁꯥ ꯅꯨꯡꯁꯥ ꯊꯣꯛꯂꯛꯅꯤ ꯑꯗꯨꯒ ꯅꯨꯡꯊꯤꯜꯒꯨꯝꯕ ꯑꯥꯇꯔꯅ ꯇꯥꯔꯀꯥꯟꯗꯗꯤ ꯑꯗꯨꯝ ꯣꯡꯀꯟꯅ ꯆꯨꯕ ꯃꯇꯝꯁꯦ ꯌꯥꯝ ꯏꯪꯉꯦꯕ ꯑꯩꯈꯣꯏꯁꯦ
ꯎꯝ ꯑꯣꯏꯣꯏꯕ ꯅꯍꯥꯟ ꯏꯁꯇꯦꯇꯁ ꯀꯩꯀꯥ ꯂꯣꯏꯅ ꯊꯝꯒꯠꯄꯗꯨꯗ ꯋꯤꯟꯇꯔ ꯗ꯭ꯔꯦꯁ ꯊꯥꯞꯄꯒ ꯆꯠꯄꯗꯣ ꯎꯕ ꯑꯩꯣꯏꯗꯤ ꯁꯥꯕꯗꯣ ꯁꯥꯕꯅꯦ ꯁꯥꯕꯅꯦ ꯍꯧꯖꯤꯛ ꯅꯨꯡꯁꯥꯁꯨ ꯊꯣꯛꯂꯛꯇꯤ ꯑꯩꯒꯤ ꯋꯦꯗꯔꯗꯨ ꯑꯣꯏꯌꯦꯕ ꯅꯨꯡꯁꯥꯁꯨ ꯊꯣꯛꯇꯦ ꯑꯗꯨꯒ ꯅꯣꯡꯁꯨ ꯇꯥꯗꯦ ꯑꯗꯨꯒ ꯅꯨꯡꯁꯤꯠꯇꯨ ꯁꯤꯠꯇꯦ ꯄꯨꯔꯥ ꯀꯥꯝ ꯌꯥꯝꯅ ꯑꯗꯨꯜ ꯃ ꯑꯗꯨ ꯁꯥꯕꯗꯤ ꯈꯨꯠꯁꯥ ꯑꯃꯅꯤ
ꯁꯥꯕꯅ ꯅꯨꯡꯉꯥꯏꯇ
ꯈꯪꯗ꯭ꯔꯦꯗ ꯃꯤ ꯈꯔ ꯀꯩꯅ ꯏꯪ ꯄꯥꯝꯕ ꯈꯅ ꯁꯥꯕ ꯄꯥꯝꯕ ꯁꯥꯕꯅꯗꯤ ꯈꯔ ꯐꯕ ꯃꯥꯜꯜꯂꯤ ꯑꯩꯅꯅꯦ ꯁꯥꯕꯒꯤ ꯖꯒꯥꯗ ꯂꯩꯕꯅꯤꯅ
ꯆꯥꯡ ꯍꯛꯆꯥꯡꯒꯤꯗꯤꯀꯣ
ꯎꯝ
ꯑꯩꯈꯣꯏ ꯍꯛꯆꯥꯡꯒꯤꯗꯤ ꯁꯥꯕꯅ ꯐꯕꯅꯦ ꯏ ꯂꯩ ꯏꯪꯕ ꯃꯐꯝꯗ ꯂꯩꯕ ꯃꯤꯁꯤꯡꯁꯦ ꯈꯔ ꯂꯩꯕꯗꯤ ꯅꯨꯡꯉꯥꯏꯕꯗꯤ ꯅꯨꯡꯉꯥꯏ ꯂꯩꯥꯏꯅꯥꯁꯤꯀꯣ
ꯁꯣꯟꯕ꯭ꯔꯥ ꯁꯣꯟꯕ꯭ꯔꯥ
ꯍꯣꯏ ꯂꯥꯏꯅꯥ ꯍꯥꯏꯕꯗꯤ ꯀꯔꯤꯔ ꯍꯨꯃꯥꯡ ꯍꯨꯃꯥꯡ ꯁꯥꯎꯕꯗꯣ ꯃꯃꯥꯡ ꯊꯣꯛꯄꯗꯧ
ꯑꯥ ꯎꯃꯥꯡ ꯊꯣꯛꯄꯅ ꯐꯩꯌꯦ
ꯍꯨꯃꯪ ꯊꯣꯛꯄꯗꯨ ꯁꯥꯐꯝ ꯑꯍꯝ ꯂꯩꯕ ꯃꯤꯁꯤꯡꯅ ꯍꯨꯃꯥꯡ ꯑꯗꯨꯝ ꯑꯣ ꯍꯥꯏꯕ ꯑꯗꯨꯒꯤ ꯏꯕ ꯐꯪ ꯂꯩꯕ ꯃꯤꯁꯤꯡꯁꯤ ꯑ ꯅꯠꯇꯦ ꯑꯗꯨ
ꯆꯨꯝ ꯆꯨꯝꯂꯝꯝꯒꯅꯤ
ꯁꯦ ꯌꯥꯝ ꯐꯠꯇ꯭ꯔꯦꯕ ꯑꯩꯁꯨ ꯁ ꯁ ꯑꯗꯨꯝ ꯁꯨ ꯌꯥꯗ꯭ꯔꯦ ꯑꯗꯨꯒ ꯁꯣꯂ
ꯎꯝ ꯑꯣꯏꯣꯏꯅꯦ ꯑꯗꯨꯒꯨꯝꯕ ꯍꯥꯏꯔꯗꯤ ꯎ
ꯋꯥꯀꯤ ꯈꯔ ꯈꯔ ꯆ
ꯑꯣ ꯍꯣꯏ ꯃꯣꯔꯅꯤꯡ ꯏꯚꯤꯅꯤꯡ ꯅꯨꯡꯗꯥꯡꯗ ꯆꯠꯄ ꯌꯥꯏꯗ ꯅꯨꯡꯊꯤꯤꯟ ꯏꯚꯅꯤꯡ ꯅꯨꯡꯗꯥꯡ ꯋꯥꯏ ꯋꯥꯏꯔꯝ ꯅꯣꯏꯒꯤ ꯂꯝꯕꯤꯗꯣ ꯌꯥꯝꯐꯈ꯭ꯔꯦ ꯍꯥꯏꯗꯥ
ꯑꯗꯨꯝ ꯆꯥꯗꯨꯏꯅꯦ ꯑꯩ ꯊꯕꯛ ꯂꯣꯏꯔꯒ ꯀꯣ ꯃꯥꯒꯤ ꯃꯔꯨꯞ ꯑꯃꯥꯈ ꯑꯃꯥꯁꯨ ꯄꯨꯛ ꯆꯧ
ꯑꯍꯦꯍꯦ ꯄꯨꯛ ꯆꯧꯕ ꯂꯩꯑꯦ ꯍꯥꯏꯕ ꯅꯪꯉꯣꯟꯗꯒꯤ ꯆꯥꯎꯕ꯭ꯔꯣ
ꯑꯣ ꯍꯣꯏ
ꯍꯝ
ꯑ ꯑꯩ ꯑꯩ ꯑꯩꯉꯣꯟ ꯗꯤ ꯀꯝꯄꯤꯌꯔ ꯇꯧꯅꯤꯡꯉꯥꯏ ꯂꯩꯇꯦꯗ ꯃꯥꯕꯨꯗꯤ ꯑꯣꯛ ꯃꯥꯟꯕꯅ ꯆꯥꯕꯗꯤ ꯌꯥꯝ
ꯃꯥ ꯆꯥꯕꯁꯤꯀꯣ ꯑꯗꯨ
ꯑꯍꯍ
ꯋꯥꯀꯤꯡ ꯇꯥꯟꯕ ꯃꯥꯁꯦ
ꯑꯣ ꯃꯥꯗꯤ ꯆꯥꯕ ꯐꯕ ꯇꯥꯕꯗꯤ ꯐꯪꯕ
ꯑꯣ ꯆꯥꯕꯗꯤ
ꯑꯣ ꯆꯥꯁꯨ ꯆꯥꯒꯗꯕ ꯑꯗꯨꯒ ꯆꯠꯁꯨ ꯆꯠꯀꯗꯕ ꯇꯧꯒꯗꯕꯅꯤꯅꯦ ꯑꯅꯤꯃꯛ
ꯍꯥꯥ
ꯆꯞ ꯃꯥꯟꯅꯅ ꯑꯅꯤꯃꯛ ꯆꯞ ꯃꯅꯅ ꯆꯠ ꯇꯧꯒꯗ ꯗꯦ ꯍꯥꯏꯕ ꯐꯖꯅ ꯆꯥꯔꯗꯤ ꯐꯖꯅ ꯇꯥꯕ ꯑꯗꯨꯃꯥꯏꯅ ꯇꯧꯒꯗꯧꯅꯤ ꯍꯥꯏꯕ
ꯍꯣꯏ ꯍꯣꯏ ꯍꯣꯏ
ꯎꯝ
ꯃꯥꯗꯤ ꯁꯨꯝ ꯇꯧꯌꯦꯕ ꯕꯦꯂꯦꯟꯁꯇꯣ
ꯎꯝ ꯇꯧꯕ ꯍꯩꯇꯕ ꯅꯪꯒꯤ ꯀꯩꯅꯣꯁꯦ ꯈꯔ ꯅꯨꯡꯉꯥꯏꯇꯕ ꯃꯥꯜꯂꯦ
ꯍꯜꯂꯣ ꯇꯥ
ꯅꯪꯒꯤ ꯑꯣꯏ ꯍꯧꯖꯤꯛ ꯇꯥꯔꯦꯃꯨꯛ
ꯍꯜꯂꯣ
ꯇꯥꯏꯌꯦ ꯇꯥꯏꯌꯦ ꯇꯥꯗꯕ꯭ꯔꯣ
ꯅꯣ
ꯇꯌꯦ ꯇꯑꯌꯦ